ꯑꯦ ꯑꯁ ꯍꯧꯖꯤꯛꯈꯛ ꯁꯥꯟꯅꯔꯒ ꯋꯥ ꯋꯥ ꯍꯪꯕꯗꯣ ꯌꯥꯕ꯭ꯔꯣ
ꯑꯁ ꯌꯥꯏꯅꯦ ꯑꯩꯗꯤ ꯅꯪ ꯊꯪꯉꯕ ꯑꯩꯅ ꯈꯟꯅꯤꯡꯅꯦ
ꯑꯁ ꯅꯠ
ꯅꯪꯗꯤ ꯑꯩꯉꯣꯟꯗꯒꯤ ꯑꯩꯉꯣꯟꯗꯒꯤ ꯂꯥꯞꯅ
ꯅꯪꯉꯣꯟꯗꯒꯤ ꯂꯥꯞꯅ ꯆꯠꯄ ꯍꯥꯏꯕꯗꯤ ꯑꯣꯏꯊꯣꯛꯑꯣꯏꯀꯣ
ꯑꯦ ꯃꯔꯛ ꯃꯔꯛꯇ ꯅꯪꯗꯤ ꯆꯠꯂꯦꯕ
ꯑꯁ ꯃꯔꯔꯛ ꯃꯔꯔꯥꯛ ꯇ ꯆꯠꯄꯗꯤ ꯃꯤꯑꯣꯏꯕ ꯑꯣꯏꯕꯒꯤꯅꯤꯅꯦ ꯀꯔꯤꯔꯣ
ꯑꯣ ꯆꯨꯝꯃꯦ ꯆꯨꯝꯃꯦ ꯎꯝ
ꯅꯪ ꯑ ꯅꯪꯗꯤ ꯀꯩꯗꯧꯔꯤꯅꯣ ꯍꯧꯖꯤꯛ
ꯑ ꯀꯩꯁꯨ ꯇꯧꯔꯤꯦꯗ
ꯅꯣꯏꯕꯨ ꯌꯥꯝ ꯁꯥꯗꯕ꯭ꯔꯣ ꯑꯩꯗꯤ ꯁꯥꯕꯅ
ꯑꯁ ꯑꯩꯁꯨ ꯌꯥꯝ ꯁꯥꯕꯅ ꯁꯥꯕꯅ ꯁꯥꯕꯅ ꯍꯥꯏꯕ ꯉꯝꯗ꯭ꯔꯤ
ꯏꯁ ꯑꯩꯈꯣꯏꯗꯤ ꯅꯍꯥꯟ ꯅꯍꯥꯟꯗꯣ ꯑꯩꯈꯣꯏ ꯑꯩꯅ ꯂꯩꯕ ꯃꯝꯗ ꯌꯥꯝ ꯁꯥꯏꯌꯦꯕꯀꯣ ꯑꯗꯨꯒꯤ ꯅꯨꯡꯗꯥꯡ ꯄꯨꯡ ꯅꯨꯃꯤꯠ ꯅꯨꯡꯗꯥꯡ ꯑꯃꯗ ꯏꯔꯨꯕ ꯃꯔꯤ ꯂꯨꯔꯤꯅꯤꯅꯦꯍꯦ ꯆꯞꯃꯝꯅꯅ ꯑꯩ ꯅꯠꯇꯦ ꯅꯥꯟꯕ ꯅꯠꯇꯦꯕ ꯑꯩꯁꯦ ꯌꯥꯝ ꯁꯥ ꯏꯆꯦ ꯍꯨꯅꯤ ꯂꯩꯕꯅꯦꯕꯀꯣ ꯆꯥꯃꯟꯗꯅ ꯑꯩꯅ ꯏꯔꯨꯔꯦ ꯑꯃꯨꯛ ꯂꯨꯔꯦ ꯑꯃꯨꯛꯀ ꯁꯥꯔꯦ ꯑꯁ ꯍꯥꯏꯗꯤ ꯀꯞꯅꯤꯡꯕ ꯐꯥꯎꯔꯕ ꯋꯥꯅꯤꯗ ꯆꯞꯃꯥꯟꯅꯅ
ꯎ ꯅꯪꯁꯨ ꯌꯥꯝ ꯁꯥꯒꯟꯕ ꯃꯥꯜꯂꯦ ꯑꯗꯨꯗꯤ
ꯍꯣꯏ ꯎꯝ ꯑꯩ ꯌꯥꯝ ꯁꯥꯒꯅꯤ ꯍꯣꯏ ꯁꯥꯗꯤ ꯁꯥꯒꯠꯂꯦ ꯍꯥꯏꯗꯤ꯫ ꯀꯔꯤ ꯀꯔꯤ ꯊꯝꯃꯗꯤ ꯌꯥꯝꯅ ꯁꯥꯎꯅꯤꯡꯕꯗꯣ ꯈꯪꯕ꯭ꯔꯥ ꯆꯥꯏꯔꯒ ꯊꯝꯃꯗꯤ ꯑꯗꯨꯝ ꯄ꯭ꯔꯣꯞ ꯄ꯭ꯔꯣꯞ ꯆꯥꯛꯄꯗꯣ ꯑꯣꯏꯌꯦꯕ
ꯃꯤ ꯑꯣꯏꯔꯦ ꯑꯗꯨꯗꯤ
ꯑꯗꯨ ꯅꯣꯏꯅ ꯁꯦꯡꯗꯗꯤ ꯂꯥꯡꯕ ꯇꯥꯕ ꯏꯃꯣꯠ ꯃꯣꯠꯂꯁꯨ ꯌꯥꯝꯪ ꯇꯞꯅ ꯂꯩꯌꯣ ꯍꯥꯏꯔꯣ ꯅꯣꯏꯒꯤꯁꯦ
ꯑꯦ ꯅꯣꯏꯁꯨ ꯌꯥꯝ ꯅꯥꯂꯦꯅꯦ ꯅꯥꯍꯟꯁꯨ ꯅꯥꯜꯂꯤꯦꯅꯦ
ꯅꯠꯇꯦ ꯃꯣꯠ ꯃꯣꯠꯄ ꯈꯣꯠꯄ ꯂꯩꯔꯗꯤ ꯀꯩꯅꯣ ꯍꯥꯏꯇꯥꯔꯦꯅꯦ ꯍꯥꯏ ꯁꯤ ꯁꯥꯎꯅꯤꯡꯉꯦꯕ ꯃꯤꯅ ꯁꯥꯎꯅꯤꯡꯉꯦꯕ
ꯑꯗꯨꯒꯨꯝꯕꯗꯣ ꯏꯁꯥꯎ ꯌꯥꯝ ꯂꯥꯡꯉꯦꯕ ꯃꯥ ꯑꯗꯣ ꯑꯝꯇ ꯄꯥꯎ ꯃꯣꯠꯍꯟꯕ ꯌꯥꯗꯦꯕ ꯃꯥꯗꯣ
ꯑꯩꯁꯦ ꯑꯗꯨꯃꯥꯏꯅ ꯇꯧꯕꯅꯦ
ꯑꯩꯅ ꯑꯗꯨꯝ ꯇꯥꯕ
ꯑꯩꯁꯨ ꯏꯆꯦ ꯈꯣꯏꯅꯤ ꯂꯩꯕꯗꯣ ꯏꯆꯦ ꯑꯩꯈꯣꯏꯅꯤꯁꯨ ꯑꯄꯨꯃꯜ ꯍꯩꯒꯨꯝꯕ ꯆꯥꯔꯒ ꯃꯥꯏꯅ ꯍꯩꯒꯤ ꯃꯈꯨꯗꯣ ꯈꯣꯛꯇꯣꯛꯑꯒ ꯑꯩꯗꯤ ꯆꯥꯕ ꯍꯦꯛ ꯂꯣꯏꯔꯒ ꯐꯣꯟꯒꯨꯝꯕ ꯄꯥꯏꯗ꯭ꯔꯤꯉꯩꯗ ꯍꯩꯒꯤ ꯃꯀꯨꯗ ꯊꯝꯃ ꯑꯗꯨꯝ ꯑꯃꯣꯠꯄ ꯊꯝꯐꯝꯅ ꯑꯗꯨꯝ ꯊꯝꯃꯦꯕ ꯃꯥꯗꯤ ꯑꯗꯨꯃꯥꯏꯅ ꯑꯣꯏ ꯗꯕ ꯆꯥꯕ ꯂꯣꯏꯔꯒ ꯐꯣꯟ ꯃꯂ ꯑꯃꯣꯠꯄꯒ ꯐꯝꯃꯤꯟꯅꯕ ꯑꯩ ꯏꯁꯥꯏꯗꯤ ꯌꯥꯝ ꯃꯣꯠꯄꯗꯤ ꯅꯠꯇꯦꯕ ꯑꯗꯨ ꯑꯩꯅ ꯑꯩꯗꯤꯒꯣ ꯍꯦꯛ ꯆꯥꯕ ꯂꯣꯏꯔꯦ ꯍꯨꯟꯗꯣꯛꯑꯦ ꯑꯗꯨꯃꯥꯏꯅ ꯇꯧꯕꯗꯣ ꯑꯗꯨꯅ ꯑꯩꯅ ꯍꯥꯏꯕꯗꯤ ꯏꯁꯥꯗ ꯌꯥꯝꯅ ꯁꯥꯎꯅꯤꯡꯕ ꯐꯥꯎꯍꯟꯗꯦꯕ
ꯑꯣ ꯑꯗꯨꯗꯅꯤꯅꯦ ꯑꯩꯅ ꯅꯪ ꯄꯥꯝꯃꯤꯁꯦ
ꯑꯁ ꯈꯪꯉꯦꯗ ꯅꯪ ꯑꯩ ꯄꯥꯝꯕꯁꯦ ꯌꯥꯝ
ꯑꯁ ꯌꯥꯝ ꯄꯥꯝꯕꯅꯤ ꯅꯪꯗꯤ ꯈꯪꯗꯦ ꯆꯤꯟ ꯈꯛꯇꯅꯦ ꯑꯩꯗꯤ ꯊꯝꯃꯣꯏꯅꯦ ꯅꯪꯕꯨ ꯅꯨꯡꯁꯤꯕꯁꯦ ꯑꯩꯒꯤ ꯊꯃꯣꯏꯗꯒꯤ ꯄꯥꯜꯂꯦꯕ
ꯑꯩ ꯈꯪꯉꯦ ꯈꯪꯉꯦ ꯊꯝꯃꯣꯏꯕꯤꯌꯥ ꯀꯔꯤ ꯍꯥꯏꯕ꯭ꯔꯣ ꯊꯝꯃꯣꯏ ꯑꯁ ꯏꯁꯩ ꯑꯃ ꯂꯩꯕꯅꯤꯅꯦ ꯊꯝꯃꯣꯏ ꯀꯩꯅꯣꯗ ꯄꯥꯜꯂꯔꯦ ꯍꯥꯏꯕ ꯏꯁꯩ ꯑꯃ ꯌꯥꯝ ꯐꯥꯎꯕ ꯑꯃ ꯂꯩꯕꯅꯦꯕ ꯍꯪꯗ꯭ꯔꯣ ꯑꯗꯨꯒꯤ ꯏꯁꯩꯗꯣ ꯈꯪꯗꯕ꯭ꯔꯣ ꯑꯁ ꯑꯃ ꯌꯥꯝ ꯅꯨꯡꯁꯤ ꯚ ꯍꯥꯏꯕꯅꯦ ꯍꯣꯔꯦꯟ ꯀꯩꯅꯣꯗꯀꯣ ꯐꯣꯟ ꯊꯝꯃꯒ ꯑꯩꯅ ꯚꯣꯏꯁꯇ ꯏꯁꯩꯗꯣ ꯁꯛꯀꯦꯕ ꯅꯪ ꯇꯥꯅꯤꯉꯥꯏ
ꯑꯁ ꯑꯩꯗꯤ ꯌꯥꯝ ꯇꯥꯅꯤꯡꯕꯅꯦ ꯅꯪꯗꯤ ꯏꯁꯩ ꯁꯛꯄꯒ ꯌꯥꯝ ꯍꯩ ꯍꯥꯏꯅ
ꯍꯣꯏ ꯑꯩ ꯑꯩ ꯌꯥꯝ ꯍꯩꯇꯦ ꯅꯪꯅ ꯇꯝꯕꯤꯕꯒꯤ ꯍꯩꯕ ꯋꯥꯅꯤꯅꯦ ꯀꯔꯤ
ꯑꯩꯁꯨ ꯌꯥꯝ ꯇꯝꯕꯤ ꯌꯥꯏ ꯅꯪ ꯅꯪ ꯈꯔꯗꯤ ꯀꯥꯎꯔꯝꯃꯅꯤꯗ
ꯍꯣꯏ ꯈꯔꯗꯤ ꯀꯥꯎꯔꯦ ꯑꯣꯖꯥ ꯑꯐꯕ ꯅꯪ ꯂꯩꯔꯤꯀꯥꯟꯗ ꯀꯔꯝꯍꯥꯏꯅ ꯑꯩꯅ ꯍꯩꯔꯣꯏꯗꯣꯏ
ꯎꯝ ꯑꯁ ꯅ ꯑꯗꯨꯃꯥꯏꯅ ꯍꯥꯏꯔꯛꯄꯗꯒꯤꯅꯤꯅꯦ ꯑꯩꯁꯦ ꯊꯃꯣꯏꯁꯦ ꯄ꯭ꯔꯣꯛꯇꯣꯛ ꯆꯥꯔꯤꯁꯦ
ꯆꯥꯛꯀꯅꯨ ꯆꯥꯛꯀꯅꯨ ꯑꯩꯈꯣꯏꯅꯤꯗꯤ ꯆꯞ ꯃꯥꯟꯅꯩꯌꯦ ꯇ ꯎꯔꯅ
ꯅꯪꯁꯨ ꯆꯥꯛ ꯌꯦꯟꯁꯥꯡꯗꯤ ꯊꯣꯡꯉꯨ ꯊꯣꯡꯕ ꯌꯥꯔꯦꯗ ꯆꯥꯛ ꯂꯥꯑꯝꯃꯤꯗ
ꯑꯁ ꯆꯥꯛꯇꯨꯗꯤ ꯑꯩꯗꯤ ꯏꯆꯦꯁꯨ ꯍꯜꯂꯛꯇ꯭ꯔꯤꯑꯕꯀꯣ ꯑꯩꯈꯣꯏꯗꯤ ꯄꯨꯡ ꯇꯔꯨꯛ ꯇꯔꯦꯠ ꯅꯤꯄꯥꯜ ꯃꯥꯄꯜꯗ ꯆꯥꯛ ꯑꯩ ꯅꯨꯡꯗꯥꯡꯗꯤ ꯁꯪꯗꯦꯕ ꯅꯨꯡꯊꯤꯟꯗ ꯈꯛꯇꯅꯦꯕ ꯑꯩꯅ ꯁꯪꯉꯤꯁꯦ
ꯅꯨꯡꯗꯥꯡꯗ ꯀꯩ ꯇꯧꯕ ꯅꯪꯒꯦ
ꯑꯁ ꯅꯨꯡꯗꯥꯡꯉꯗꯤ ꯏꯁꯥꯁꯨ ꯐꯔꯁꯨ ꯐꯠꯇ꯭ꯔꯁꯨ ꯑꯣ ꯁꯥꯇ꯭ꯔ ꯑꯃ ꯑꯣꯏꯔꯨꯔꯕꯅꯤꯅ ꯎꯄꯥꯏ ꯂꯩꯇꯦꯗ
ꯁꯥꯠꯇ꯭ꯔꯥ ꯑꯣꯖꯥ ꯅꯠꯇꯕ
ꯍꯣꯏ ꯑꯣꯖꯥ ꯍꯥꯏꯕꯗꯤ ꯁꯥꯇ꯭ꯔ ꯍꯥꯏꯕꯗꯤ ꯍꯣꯏ ꯑꯣꯖꯥꯃꯛꯇꯤ ꯅꯠꯇ꯭ꯔꯤ ꯃꯥꯏ ꯑꯣꯏꯔꯨꯕꯅꯤꯅ ꯀꯔꯤ ꯀꯔꯤ ꯊꯕꯛꯇꯣ ꯂꯩꯌꯦꯕꯀꯣ
ꯑꯣ ꯑꯗꯨꯗꯤ ꯑꯣꯖꯥ ꯍꯥꯏꯕꯅꯦ ꯀ꯭ꯔꯤꯔ
ꯍꯣꯏ ꯑꯗꯨꯃꯥꯏꯅ ꯍꯥꯏꯁꯦ ꯑꯗꯨ ꯃꯇꯝ ꯌꯥꯝ ꯍꯣꯏ ꯃꯇꯝ ꯌꯥꯝ ꯂꯦꯟꯕꯗꯣ ꯅꯨꯡꯗꯥꯡꯗꯤ ꯂꯦꯟꯕ ꯅꯪꯗꯦꯕ
ꯑꯣ
ꯑꯗꯨ ꯑꯗꯨ ꯅꯨꯡꯊꯤꯟꯒꯨꯝꯕꯗ ꯑꯩꯅ ꯑꯗꯨꯝ ꯀꯩꯅꯣ ꯇꯧꯕꯥꯟꯗ ꯁꯥꯟꯅꯔꯒ ꯏꯃꯥꯟꯅꯕꯤꯒꯨꯝꯕ ꯏꯃꯥꯟꯅꯕꯒꯨꯝꯕ ꯊꯥꯏꯅ ꯒꯤ ꯋꯥꯔꯤ ꯑꯁ ꯅꯨꯡꯁꯤ ꯅꯨꯡꯁꯤꯕ ꯋꯥꯔꯤ ꯂꯩꯌꯦꯍꯦ
ꯑꯁ ꯑꯩꯉꯣꯟꯗꯗꯤ ꯂꯩꯕꯤꯔꯛꯑꯣ ꯑꯗꯨꯅ
ꯑ
ꯏꯕꯥꯅꯤꯗꯤ ꯆꯞ ꯃꯥꯟꯅꯕꯅꯤꯅ ꯑꯩ ꯈꯪꯗ꯭ꯔꯗꯤ ꯅꯨꯡꯉꯥꯏꯇꯦꯕ
ꯑꯁ ꯑꯗꯨꯅꯦ ꯊꯥꯏꯅ ꯑꯩ ꯑꯩꯅ ꯀꯩꯅꯣ ꯀꯥꯔꯤꯉꯩ ꯊꯥꯏꯅ ꯑꯩꯅ ꯍꯥꯏ ꯁ꯭ꯀꯨꯜ ꯀꯥꯔꯤꯉꯩꯒꯤ ꯋꯥꯔꯤ ꯂꯤꯗꯤꯒꯦꯀꯣ ꯑꯁ ꯅꯣꯏ ꯆꯤꯡꯗ ꯒꯥꯔꯤꯒꯤ ꯀꯩꯅꯣ ꯅꯨꯡꯁꯤꯠ ꯍꯥꯟꯕꯗꯣ ꯈꯪꯕ꯭ꯔꯥ
ꯑꯥꯎ ꯈꯪꯉꯦ ꯈꯪꯉꯤ
ꯇꯣꯡꯉꯒ ꯂꯣꯛꯇ ꯇꯣꯡꯉꯒ ꯆꯠꯂꯤꯅꯤꯅꯦ ꯑꯩꯈꯣꯏꯁꯦ ꯈꯪꯕ꯭ꯔꯥ ꯑꯁ ꯍꯣꯏ ꯑꯗꯨ ꯑꯗꯨꯁꯨꯀꯣ ꯀꯣꯛꯇꯣ ꯅꯣꯏꯅ ꯀꯔꯤ ꯍꯥꯏꯁꯤꯔꯥ ꯃꯣꯠꯄ ꯈꯣꯠꯄ ꯂꯣꯏꯅ ꯁꯛꯀꯨꯝꯕꯁꯨ ꯂꯣꯏꯅ ꯀꯔꯤꯅ ꯑꯃꯨꯛ ꯊꯦꯡꯖꯤꯟꯕ ꯊꯣꯝꯖꯤꯟꯕ ꯇꯧꯕꯒꯤꯀꯣ ꯑꯗꯤ ꯑꯉꯥꯡ ꯑꯣꯏꯕꯅꯤꯅ ꯍꯧꯖꯤꯛ ꯈꯟꯕ ꯀꯥꯟꯗ ꯏꯁꯥꯗ ꯌꯥꯝ ꯀꯤꯕ ꯐꯥꯎꯋꯦꯕ ꯑꯩ ꯀꯔꯝꯍꯥꯏ ꯑꯗꯨꯒꯨꯝꯕ ꯇꯧꯔꯝꯕ꯭ꯔꯥ ꯈꯜꯂꯒ ꯑꯁ ꯌꯥꯝ ꯅꯣꯡꯅꯤꯡꯉꯦ ꯈꯟꯕ ꯈꯜꯂꯗꯤ
ꯑꯣ ꯅꯣꯛꯑꯣ ꯅꯣꯛꯑꯣ ꯅꯣꯛꯅꯤꯡꯉꯦ ꯍꯥꯏꯔꯒ ꯅꯣꯛꯇꯦ ꯅꯪꯗꯤ ꯌꯥꯠꯗꯨꯕꯅꯤꯅ ꯅꯣꯛꯇꯦ ꯅꯪ ꯀꯃꯥꯏꯅ ꯅꯣꯛꯄ꯭ꯔꯥ ꯃꯅꯨꯡꯗ ꯍꯥ ꯍꯥ ꯅꯣꯛꯄ꯭ꯔꯥ
ꯅꯪꯗꯤ ꯑꯩꯒꯤ ꯈꯨꯅꯣꯛꯁꯤꯗꯤ ꯊꯥꯏꯅꯗꯤ ꯈꯪꯉꯦꯕ ꯑꯗꯨꯗꯤ ꯍꯧꯖꯤꯛ ꯍꯪꯉꯤꯕ ꯀꯔꯤꯔꯣ
ꯑꯦ ꯍꯧꯖꯤꯛꯀꯞ ꯆꯞ ꯃꯥꯟꯅꯔꯔꯣꯏ ꯍꯥꯏ ꯈꯪꯉꯦ ꯍꯣꯡꯕꯅꯤ ꯅꯣꯛ ꯈꯨꯅꯣꯛꯁꯨ ꯅꯪ ꯑꯗꯨ ꯃꯇꯝꯗꯗꯤ ꯅꯪ ꯂꯩꯁꯥꯕꯤ ꯐꯥꯗ꯭ꯔꯤꯗꯅ ꯍꯧꯖꯤꯛꯇꯤ ꯐꯥꯔꯦꯗꯅ
ꯅꯠꯇꯦ ꯑꯩ ꯅꯪꯒ ꯍꯦꯛ ꯈꯪꯅꯕꯗꯒꯤ ꯀꯔꯤꯝꯇ ꯆꯦꯟꯖ ꯇꯧꯗ꯭ꯔꯦ ꯍꯣꯡꯗ꯭ꯔꯦ ꯅꯣꯛꯄꯗꯒꯤ ꯀꯔꯤꯗꯒꯤ ꯀꯩꯝꯇ ꯍꯣꯡꯕ ꯂꯩꯇ꯭ꯔꯦ
ꯑꯣ ꯅꯁꯥꯛꯁꯨ ꯍꯨꯏ ꯍꯣꯡꯉꯝꯒꯅꯤꯗ ꯅꯪꯗꯤ
ꯍꯣꯡꯗ꯭ꯔꯦꯗ ꯀꯔꯤ ꯍꯣꯡꯅꯤꯉꯥꯏ ꯂꯩꯕ꯭ꯔꯥ
ꯍꯣꯡꯒꯅꯨ ꯑꯩ ꯅꯪꯕꯨ ꯈꯪꯉꯔꯣꯏꯕ ꯅꯪꯅ ꯆꯧꯀꯣꯡꯈ꯭ꯔꯗꯤ
ꯑꯗꯨꯅꯦ ꯅꯪ ꯊꯥꯏꯅ ꯑꯩ ꯈꯔ ꯈꯔ ꯊꯤꯔꯤꯉꯩꯗ ꯄꯥꯝꯕ ꯅꯠꯇ꯭ꯔꯥ
ꯑꯩ ꯈꯔ ꯈꯔ ꯊꯤꯕ ꯅꯠꯇꯦ ꯈꯔ ꯈꯔ ꯕꯖꯥꯔꯛꯄꯅꯦ ꯑꯗꯨ ꯍꯧꯖꯤꯛꯇꯤ ꯑꯁ ꯌꯥꯝ ꯐꯖꯔꯦ ꯍꯥꯏ ꯀꯥ ꯍꯧꯖꯤꯛꯀꯤ
ꯅꯪꯅ ꯐꯖꯔꯗꯤ ꯌꯥꯔꯦꯗ ꯑꯩ ꯇꯥꯏ ꯐꯖꯗ꯭ꯔꯁꯨ ꯅꯪ ꯅꯕꯨ ꯐꯖꯔꯗꯤ ꯑꯁ ꯅꯪ ꯂꯩꯔꯤꯀꯥꯟꯗ ꯑꯩꯅ ꯀꯔꯝꯍꯥꯏ ꯅꯪ ꯊꯥꯗꯣꯛꯑꯒ ꯆꯠꯀꯦꯔꯣ ꯍꯒ
ꯅ ꯑꯩ ꯅꯨꯡꯁꯤ ꯅꯨꯡꯁꯤ ꯍꯥꯏꯔꯒ ꯅꯪ ꯑꯩꯕꯨ ꯍꯨꯟꯗꯣꯔꯛꯑꯝꯗꯦ ꯑꯩ ꯀꯃꯥꯏꯅ ꯇꯧꯔꯅꯤ ꯑꯩꯗꯤ ꯊꯝꯃꯣꯏ ꯀꯥꯏꯔꯦꯗꯅ ꯑꯥ
ꯑꯩꯕꯨ ꯆꯤꯡꯅꯕꯗꯣ ꯇꯧꯒꯨꯅꯨꯕ ꯆꯤꯡꯅꯔꯗꯤ ꯆꯦꯟꯈꯤꯅꯤꯀꯣ
ꯑꯩꯁꯤꯦ ꯅꯪꯒꯤꯆꯦ ꯑꯃ ꯂꯩꯕ ꯃꯥꯜꯂꯦꯗ
ꯂꯩꯇꯦ ꯅꯪꯅ ꯑꯗꯨꯝ ꯆꯤꯛꯅꯔꯒ ꯂꯩꯔꯗꯤ ꯑꯩ ꯁꯥꯎꯔꯛꯇꯅ ꯆꯦꯟꯈ꯭ꯔꯗꯤ ꯊꯣꯏꯗ꯭ꯔꯣ
ꯁꯔꯅ ꯆꯦꯟꯈ꯭ꯔꯗꯤ ꯑꯍꯥꯟꯕ ꯈꯨꯔꯥ ꯑꯍꯟꯒꯨꯝꯕꯗꯨ ꯆꯦꯟꯈ꯭ꯔꯗꯤ ꯂꯣꯏꯔꯦꯗꯅ ꯑꯩꯗꯤ ꯃꯥꯡꯖꯔꯦꯗꯅ
ꯑꯗꯨꯅꯦ ꯅꯪꯁꯦ ꯑꯩꯉꯣꯟꯗ ꯑꯇꯣꯞꯄꯗ ꯆꯦꯡꯒꯦꯔꯥ ꯈꯣꯠꯀꯦꯔꯥ ꯌꯥꯝ ꯍꯪꯉꯤꯁꯦ ꯅꯪ ꯑꯣꯏꯅ ꯑꯇꯣꯞꯄ ꯅꯨꯡꯁꯤꯅꯔꯝꯕ꯭ꯔꯥ ꯈꯪꯗꯦꯗ ꯌꯥꯝ ꯀꯞꯅꯤꯡꯒꯦꯅ ꯈꯜꯂꯒ
ꯑꯁ ꯑꯁ ꯅꯪꯗ ꯌꯥꯝ ꯍꯦꯟꯖꯤꯟꯁꯤꯦꯗ ꯑꯁꯤ ꯋꯥꯁꯤ ꯇꯣꯛꯑꯁꯤꯗ ꯏꯕꯥꯅꯤ ꯀꯥꯏꯅꯔꯛꯒꯅꯤꯗ ꯎꯝ ꯇꯣꯁꯦ ꯎꯝ ꯑꯗꯣ ꯅꯪ ꯀꯩ ꯌꯦꯟꯖꯥꯡ ꯍꯟꯖꯥꯡꯗꯤ ꯊꯣꯡꯕ ꯊꯣꯡꯕ ꯍꯩꯔꯕꯣ
ꯑꯩꯗꯤ ꯏꯟꯁꯥꯡꯕꯨꯗꯤ ꯑꯗꯨꯝ ꯍꯩꯌꯦꯕꯀꯣ ꯎꯇꯤꯗꯤ ꯍꯩꯇꯦ
ꯎꯇꯤꯗꯤ ꯍꯩꯇ꯭ꯔꯁꯨ ꯌꯥꯏ ꯑꯩ ꯊꯣꯡꯕ ꯍꯩꯗ ꯃꯇꯝꯗꯤ ꯆꯪꯕ ꯎꯇꯤꯀꯤ ꯊꯧꯝꯁꯦ ꯋꯥꯔꯦꯅꯦ ꯋꯥꯏꯅꯦ
ꯊꯥꯏꯅ ꯅꯪꯅ ꯊꯣꯡꯉꯒ ꯄꯤꯔꯛꯄꯗꯣ ꯑꯩ ꯀꯥꯎꯕ ꯉꯝꯗꯦꯅꯦ
ꯑꯦ ꯃꯍꯥꯎꯗ ꯀꯝ ꯇꯧꯒꯦ
ꯑꯁ ꯑꯗꯨꯒꯤ ꯃꯥ ꯍꯥꯎꯗꯣ ꯑ ꯅꯠꯇꯦ ꯌꯥꯝ ꯍꯥꯎꯕꯒꯤ ꯑꯇꯣꯞꯄ ꯎꯄꯥ ꯎꯇꯤ ꯆꯥꯎꯔꯛꯄ ꯀꯥꯟꯗ ꯌꯥꯝ ꯆꯔꯛꯑꯁꯨ ꯅꯪꯒꯤ ꯏꯟꯁꯥꯡꯗꯣ ꯀꯥꯎꯕ ꯉꯝꯗ꯭ꯔꯦꯕ ꯍꯣꯏ ꯎꯇꯤ ꯍꯩ ꯑꯣꯏꯔꯦ ꯅꯪ ꯅꯤꯡꯁꯤꯡꯕ ꯋꯥꯅꯦꯕ
ꯑꯠꯆꯥ ꯎꯇꯤ ꯂꯩꯒ ꯍꯦꯅ ꯅꯨꯡꯁꯤ ꯀꯦꯅ
ꯅꯠꯇꯦ ꯑꯩꯅꯗꯤ ꯎꯠꯇꯤꯒꯨꯝꯕ ꯂꯧꯊꯣꯛꯑꯗꯤ ꯍꯦꯛꯇ ꯅꯪ ꯎꯕꯗꯣ ꯈꯪꯕ꯭ꯔꯥ
ꯑ ꯅꯪ ꯏꯆꯦ ꯑꯁ ꯑꯩꯕꯨ ꯌꯥꯝ ꯅꯨꯡꯁꯤꯕ ꯃꯥꯜꯂꯤꯅꯦ ꯑꯗꯨꯗꯒꯤꯅꯦ ꯑꯩ ꯊꯥꯗꯣꯛꯄ ꯉꯝꯗꯦꯕ ꯅꯪꯕꯨ ꯎꯝ ꯑꯧ ꯃꯥꯡꯂꯣꯏ ꯑꯩ ꯅ ꯑꯃꯕꯨꯛ ꯁꯣꯏꯗꯅ ꯂꯧꯒꯅꯤ ꯅꯣꯡꯃ ꯅꯠꯇ꯭ꯔꯁꯨ ꯅꯣꯡꯃ ꯃꯇꯝ ꯆꯥꯕ ꯃꯇꯝꯗꯀꯣ
ꯍꯣꯏ ꯍꯣꯏ ꯅꯪꯗꯤ ꯑꯩꯅ ꯉꯥ ꯊꯣꯡꯉꯒ ꯄꯤꯕꯗꯣ ꯀꯥꯎꯔꯕ
ꯍꯥꯎ ꯀꯥꯎꯗꯗꯅꯪ ꯀꯠꯇ ꯅꯪ ꯊꯣꯡꯕꯁꯤ ꯌꯥꯝ ꯍꯥꯎꯋꯏꯅꯦ ꯀꯩ ꯉꯥꯅꯣꯗꯤ ꯈꯪꯗ꯭ꯔꯦ ꯀꯥꯎꯈ꯭ꯔꯦ ꯉꯥꯗꯨꯣ
ꯑꯥ
ꯑ ꯉꯥ ꯃꯤꯡꯗꯣ ꯀꯥꯎꯈ꯭ꯔꯤꯅꯦ ꯑꯩꯗꯤ ꯉꯥꯄꯨꯝꯔꯣ ꯉ꯭ꯔꯨꯝꯗꯤ ꯉꯥꯄ꯭ꯔꯨꯝꯗꯤ ꯉꯥ ꯅꯠꯇꯦꯅ
ꯉꯄ꯭ꯔꯨꯝꯁꯨ ꯉꯥꯔꯤꯌꯥ ꯀꯔꯤꯔꯣ
ꯑꯣ ꯑꯣ ꯃꯃꯤꯡꯗꯣ ꯍꯥꯟꯅ ꯉꯥ ꯉꯥ ꯄꯔꯨꯝ
ꯑꯗꯨ ꯅꯪꯉꯣꯟꯗ ꯑꯩ ꯑꯅꯤꯔꯛ ꯊ ꯍꯣꯏ ꯅꯪꯉꯣꯟꯗ ꯑꯅꯤꯔꯛ ꯊꯤꯟꯈꯤꯕꯗꯨꯗꯤ ꯑꯃꯅ ꯉꯥꯍꯩ ꯍꯥꯏꯅ ꯑꯃ ꯂꯩꯕ ꯉꯥꯗꯨꯁꯨ ꯅꯣꯡꯃ ꯊꯤꯜꯂ ꯄꯤꯈꯤꯕꯗꯨꯗꯤ ꯍꯥꯎꯕ꯭ꯔꯣ
ꯍꯥꯎꯋꯦ ꯍꯥꯎꯋꯦ ꯉꯥꯏꯍꯥꯏꯗꯤ ꯍꯥꯎꯋꯦ ꯅꯪ ꯊꯣꯡꯕꯨꯅꯤꯡꯅ ꯑꯇꯩꯩꯅ ꯊꯣꯡꯕꯗꯤ ꯍꯥꯎꯗꯦꯕ
ꯑꯇ ꯑꯩꯅ ꯊꯣꯡꯕꯁꯨ ꯅꯪꯕꯨ ꯆꯥꯔꯨꯔꯕꯣ
ꯑꯧ ꯆꯥꯔ ꯔꯦ ꯇ ꯃꯍꯥꯎꯗꯨ ꯇ ꯆꯥꯔꯨꯔꯦꯕ ꯑꯗꯨ ꯍꯥꯎꯗꯦꯕ ꯅꯪꯒꯤꯅ ꯍꯦꯟꯅ ꯍꯣꯏꯕ
ꯑꯁ ꯑꯩꯁꯨꯅꯦ ꯅꯪꯅ ꯎꯠꯇꯤ ꯊꯣꯡꯉꯒ ꯄꯤꯔꯛꯄꯗꯣ ꯍꯧꯖꯤꯛꯐꯥꯎ ꯀꯥꯎꯕ ꯉꯝꯗ ꯕꯤꯗ ꯂꯩꯔꯤ ꯁꯤꯅꯤꯅꯦꯍꯦ
ꯑꯩꯁ ꯅꯪꯁꯦ ꯋꯥꯔꯤ ꯑꯃ ꯂꯩꯕ
ꯋꯥꯔꯤ ꯑꯃꯈꯛ ꯅꯠꯇꯦ ꯑꯅꯤ ꯑꯍꯨꯝꯍꯩꯌꯦ
ꯎꯝ ꯁ ꯍꯟꯗꯤ ꯀ ꯆ ꯀꯔꯣ
ꯍꯌꯦꯡ ꯑꯩ ꯑꯗꯨꯝ ꯂꯩꯒꯅꯤꯗ ꯑꯩ ꯑꯁꯤꯒꯤ ꯊꯥꯗꯤ ꯂꯩꯒꯅꯤ ꯍꯣꯏ
ꯎꯝ ꯀꯣꯏꯆꯠ ꯆꯠꯀꯅꯨꯀꯣ ꯅꯁꯛ ꯐꯖꯕꯅꯤꯅ ꯅꯨꯄꯥꯒ ꯐꯥꯔꯗꯤꯀꯣ ꯑꯩꯗꯤ ꯃꯥ ꯄꯦꯡꯥꯡꯀꯣꯡꯣꯛ
ꯅꯪꯅ ꯑꯦꯝ ꯣꯂꯨ
ꯅꯨꯄꯥ ꯅꯨ ꯑꯁ ꯅꯎꯁꯨ ꯈꯔ ꯈꯔ ꯇꯃꯨꯗ ꯑꯗꯨ ꯑꯩ ꯂꯩꯇ꯭ꯔꯀꯥꯟꯁꯤꯗ ꯅꯨꯄꯥꯒ ꯅꯪ ꯅꯪꯕꯨ ꯄꯥꯝꯃꯦ ꯍꯥꯏꯔꯒꯗꯤꯀꯣ ꯀꯥꯎꯒꯗꯕꯅꯤ ꯃꯃꯤꯠ ꯇꯔꯥ ꯃꯄꯨ ꯇꯔꯥ ꯀꯥꯎꯒꯗꯕꯅꯤ
ꯊꯥꯏ ꯅꯪꯅ ꯇꯝꯕꯤꯔꯛꯄꯗꯣ
ꯎꯝ
ꯅꯪ ꯊꯥꯏꯅ ꯑꯃꯔꯨꯔꯛꯇꯤ ꯇꯝꯕꯤꯌꯦꯅ ꯑꯩꯉꯣꯟꯗ
ꯑꯧ ꯇꯝꯕꯤꯌꯦ ꯅꯪ ꯅꯪ ꯅꯪꯗꯤ ꯇꯝꯅꯤꯡꯗꯦ ꯇꯝꯅꯤꯡꯗꯦ ꯉꯥꯏꯅꯤꯡꯉꯥꯏ ꯉꯥꯛꯇ ꯇꯧꯕꯗꯨꯕꯨ
ꯑꯁ ꯑꯗꯣ ꯑꯩ ꯍꯧꯖꯤꯛ ꯍꯣꯏ ꯅꯤꯡꯗꯤ ꯅꯤꯡꯁꯤꯡꯉꯦ ꯍꯧꯖꯤꯛ ꯈꯜꯂꯒ ꯑꯁ ꯑꯩꯒꯤ ꯀꯩꯅꯣꯅ ꯍꯥꯏꯕꯗꯣ ꯏꯜꯂꯝꯗ ꯗꯤ ꯑꯩꯁꯦ ꯀꯌꯥꯃꯨꯛ ꯐꯒꯅꯤ ꯀꯥꯏꯅꯗꯤ ꯅꯤꯡꯗꯤ ꯅꯤꯡꯁꯤꯡꯉꯦꯕ ꯃꯔꯛꯇ
ꯎꯝ ꯑꯁ ꯑꯩꯗꯤ ꯍꯧꯖꯤꯛ ꯍꯟꯗꯛ ꯃꯔꯛ ꯑꯁꯦ ꯑꯍꯟ ꯈꯔꯖ ꯑꯣꯏꯔꯛꯄꯅꯤꯅ ꯇꯝꯕꯁꯨ ꯉꯝꯗ꯭ꯔꯦꯅꯦ
ꯑꯁ ꯅꯪꯅ ꯑꯍꯟ ꯁꯥꯅꯤꯡꯔꯛꯄꯁꯤꯗ ꯑꯩꯗꯤ ꯁꯥꯥꯏꯀꯣ ꯄ꯭ꯔꯣ ꯄ꯭ꯔꯣꯞ ꯁꯥꯥꯏꯀ
ꯑꯥꯎ ꯅꯪꯗꯤ ꯑꯩꯉꯣꯟꯗꯒꯤ ꯍꯜꯂꯦꯗ
ꯍꯣꯏ ꯍꯜꯂꯝꯃꯝꯒꯅꯤ
ꯎꯝ ꯑꯩꯅ ꯁꯣꯏꯈꯤꯕ ꯂꯥꯟꯈꯤꯕ ꯌꯥꯎꯔꯁꯨ ꯀꯣꯛꯄꯤꯅꯤ ꯉꯥꯛꯄꯤꯅꯤ ꯅꯤꯡꯁꯤꯡꯉ
ꯑꯦꯍꯦ ꯑꯩ ꯅꯪꯕꯨ ꯁꯥꯥꯎꯕ ꯑꯝꯇ ꯂꯩꯇ ꯂꯩꯖꯗꯦꯀꯣ
ꯑꯦ ꯑꯗꯨꯗꯤ ꯌꯥꯏꯅ ꯌꯥꯝ ꯐꯔꯦ ꯑꯗꯨꯗꯤ ꯑꯩ ꯌꯥꯝ ꯍꯔꯥꯎꯔꯤꯦꯗ
ꯍꯔꯥꯎꯔꯒ ꯂꯥꯛꯌꯣ ꯆꯥꯛꯇꯣ ꯃꯥꯏꯔꯦꯟ ꯃꯅꯥꯗꯣ
ꯑꯥꯎ
ꯀꯨꯝ ꯑꯅꯤꯅꯤ ꯆꯥꯔ ꯂꯩꯌꯣꯀꯣ
ꯑ ꯍꯥꯄ꯭ꯔꯁꯨ ꯑꯗꯨꯝ ꯆꯥꯕ ꯇꯥꯔꯦ ꯑꯗꯨꯅ